ꯍꯜꯂꯣ ꯍꯜꯂꯣ
ꯇꯥꯏꯌꯦ ꯇꯥꯏꯌꯦ
ꯎꯝ ꯑꯁ ꯕꯥꯏ ꯈꯨꯖꯤꯟ ꯐꯥꯖ ꯐꯥꯖꯕ ꯖꯦꯜ ꯄꯣꯂꯤꯁ ꯇꯩꯅꯩ ꯃꯌꯥꯝꯁꯦ ꯇꯩꯅꯅꯤꯡꯗ꯭ꯔꯣ ꯅꯪ
ꯑꯧ ꯑꯥ ꯀꯩꯅꯣꯗ ꯑꯗꯣ ꯑꯗꯨ ꯑꯗꯨ ꯑꯗꯨꯒꯤ ꯖꯦꯜ ꯄꯨꯂꯤꯁ ꯇꯩꯕ ꯍꯥꯏꯁꯦ ꯏꯁꯥꯒꯤ ꯈꯨꯖꯤꯟꯗ ꯑꯗꯨꯝ ꯇꯩꯗꯣꯏꯔꯕ
ꯑꯥ ꯑꯥ ꯏꯁꯥꯒꯤ ꯏꯁꯥꯒꯤ ꯈꯨꯖꯤꯟꯗ ꯇꯩꯗꯣꯏꯅꯦ ꯌꯥꯝ ꯀꯨꯏꯅ ꯆꯠꯄꯅꯦ ꯏꯕꯦꯝꯃ
ꯑꯁꯤ ꯁꯪ ꯑꯩꯈꯣꯏꯅ ꯈꯤꯇꯪ ꯁꯪꯍꯟꯕꯤꯌꯨ ꯍꯥꯏꯕ ꯌꯥꯔꯣꯏꯗ꯭ꯔꯣ
ꯑꯗꯨꯗꯨꯅ ꯑꯃꯨꯛ ꯍꯥꯞꯄꯛ ꯇꯣꯏꯅꯦꯕ ꯍꯥꯞꯄ ꯀꯥꯟꯗ ꯇꯩꯗꯣꯏꯅꯦꯕ ꯌꯥꯏꯑꯦꯕ ꯑꯗꯣꯏꯁꯨ
ꯑꯗꯣ ꯅꯍꯥ ꯑꯗꯨꯝꯈꯤ ꯈꯤꯇꯪ ꯁꯥꯍꯟꯕꯤꯌꯣ ꯍꯥꯏꯕꯩ ꯀꯩꯀꯥ ꯑꯦꯛꯁꯇꯦꯟꯁꯟ ꯀꯩꯀꯥ ꯍꯥꯞꯄꯛꯄꯗꯅ ꯑꯃꯨꯛ ꯈꯤꯇꯪ ꯇꯥꯡꯉꯅꯤꯗꯅ
ꯎꯝ
ꯑꯗꯣ ꯏꯁꯥꯒꯤ ꯈꯨꯖꯤꯟꯗ ꯍꯥꯞꯄꯒꯗꯤ ꯑꯃꯨꯛ ꯌꯥꯝ ꯊꯤ ꯍꯣꯡꯉꯦꯕ ꯑꯩꯅ ꯅꯍꯥꯟꯃꯨꯛ ꯆꯅꯤꯗꯔ ꯆꯍꯨꯝꯂ ꯆꯍꯨꯝ ꯑꯣꯏꯔ ꯃꯥꯜꯂꯦꯅ
ꯑꯥ ꯃꯤꯑꯁꯤ ꯍꯧꯖꯤꯛꯅꯦ ꯇꯨ ꯐꯤꯐꯇꯤꯗ ꯊꯥꯒꯠꯅꯔꯛꯄꯅꯦ ꯍꯥꯏꯕ
ꯑꯥ ꯆꯍꯨꯝꯗ ꯇꯩꯍꯧꯕ ꯑꯩꯅ ꯅꯍꯥꯃꯨꯛ ꯑꯥ ꯀꯣꯂꯦꯖ ꯋꯤꯛꯀꯤꯗ
ꯎꯝ ꯊꯥꯏꯅ ꯑꯥ ꯄꯥꯒꯁꯦ ꯃꯤ ꯀꯥꯝꯇ ꯍꯩꯅꯗ꯭ꯔꯤꯀꯥꯟꯗꯗꯤ ꯄꯥꯒꯁꯦ ꯑꯃ ꯑꯁ ꯀ꯭ꯂꯥꯁꯤꯛꯀꯁꯦ ꯂꯨꯄꯥ ꯂꯤꯁꯤꯡ ꯑꯃ ꯑꯗꯨꯝ ꯂꯧꯅꯦꯕ ꯍꯧꯖꯤꯛꯇꯤ ꯂꯨꯄꯥ ꯌꯦꯎꯅꯦ ꯆꯍꯨꯝ ꯆꯥꯝꯃꯔꯤꯅꯦ ꯃꯤ ꯃꯌꯥꯝ ꯇꯧꯅꯔꯕꯅꯤꯅ
ꯃꯌꯥꯝ ꯌꯥꯝꯃꯛꯄꯩ ꯍꯣꯡꯉꯛꯏꯅꯦ ꯎꯝ ꯏꯁꯥꯅ ꯇꯩꯖꯅꯕ
ꯑꯗꯣ ꯏꯁꯥꯅ ꯇꯧꯕꯗ ꯑꯩꯗꯤ ꯁꯨꯡꯍꯩ ꯍꯩꯗꯧ ꯃꯥꯟꯗꯦ ꯍꯥꯏꯗꯤ ꯌꯥꯝ ꯋꯥꯗꯧ ꯃꯥꯜꯂꯤ
ꯑꯧ ꯄꯥꯗꯤ ꯄꯥꯗꯤ ꯋꯥꯅꯤ
ꯎꯝ ꯍꯥꯏꯗꯤ ꯎꯏꯁꯜꯂꯒ ꯇꯧꯗꯣꯏꯅꯤꯀꯣ
ꯎꯝ
ꯌꯥꯗꯧ ꯃꯥꯟꯗꯦ ꯄꯥꯛꯅ
ꯎꯝ
ꯏꯁ ꯑꯩꯈꯣꯏ ꯃꯥꯗꯤ ꯒꯤꯞ ꯁꯥꯕ ꯇꯝꯅꯤꯡꯉꯦ ꯑꯗꯨꯝ ꯇꯧ ꯂꯩꯕ ꯅꯍꯥꯟꯗꯒꯤ
ꯀꯩ ꯒꯤꯞ
ꯈꯪꯗꯦ ꯃꯥꯗꯤ ꯕꯣꯀꯦꯒꯨꯝꯕ ꯇꯧꯕꯁꯦ ꯌꯥꯝ ꯐꯖꯩ ꯃꯥꯗꯤ ꯂꯩ ꯃꯌꯥꯝ ꯎꯔꯨꯔ ꯃꯥꯜꯂꯦ ꯀꯣꯛꯗꯤ ꯐꯖꯔꯛꯏ ꯃꯥꯒꯤ ꯇꯝꯅꯤꯡꯉꯦ
ꯐꯖꯩꯗꯅ
ꯍꯣꯏ ꯑꯗꯣ ꯑꯗꯣ ꯑꯗꯣ ꯀꯩꯅꯣ ꯇꯧꯋꯦ ꯍꯥꯏꯕ ꯍꯥꯏꯗꯤ ꯑꯥ ꯍꯥꯏꯗꯤ ꯄꯣꯠ ꯂꯧꯚꯝ ꯈꯣꯠꯐꯝ ꯐꯖꯅ ꯈꯪꯅꯕ ꯑꯃ ꯂꯩꯇꯗꯤ ꯌꯥꯔꯣꯏ ꯍꯥꯏꯕ ꯈꯕ꯭ꯔꯥ ꯃꯄꯥꯟꯂꯝꯗ
ꯌꯥꯔꯣꯏ ꯌꯥꯔꯣꯏ ꯑꯗꯣ ꯑꯥ ꯑꯃꯨꯛ ꯆꯠꯂꯨꯔ ꯑꯩꯈꯣꯏꯒꯤ ꯅꯥꯀꯟꯗ ꯑꯩꯈꯣꯏ ꯌꯥꯍꯣꯏꯅ ꯕꯦꯛꯀꯤ ꯇꯧꯔꯤꯁꯦ
ꯎꯝ
ꯁꯨꯃꯥꯏꯅ ꯇꯧꯋꯤꯅꯦꯕ ꯃꯣꯏꯁꯨ ꯃꯄꯥꯟ ꯂꯝꯗꯩ ꯆꯦꯜꯂꯤꯅꯦꯕ ꯆꯦꯟꯕꯁꯦ ꯀꯃꯥꯏꯅ ꯇꯧꯒꯦꯗ ꯃꯣꯏꯅ ꯑꯃꯨꯛ ꯑꯅꯤꯔꯛ ꯗꯨꯀꯥꯟꯁꯤꯡꯁꯦ ꯂꯣꯏ ꯊꯤꯗꯣꯛꯎꯔꯒ ꯀꯟꯇꯦꯛ ꯂꯩꯅꯔꯦꯗꯅ
ꯎꯝ
ꯑꯗꯨꯒ ꯑꯥ ꯑꯗꯨꯗꯒꯤꯗꯤ ꯆꯠꯇ꯭ꯔꯁꯨ ꯌꯥꯔꯦ ꯃꯣꯏꯅ ꯂꯣꯏꯔꯛꯄꯒ ꯑꯗꯨꯝ ꯑꯣꯗꯔ ꯇꯧꯔꯒ ꯃꯣꯏꯅ ꯑꯦꯗ꯭ꯔꯦꯁꯇꯨꯗ ꯑꯗꯨꯝ ꯊꯥꯔꯛꯑꯅꯤ ꯑꯃꯨꯔꯛ ꯑꯅꯤꯔꯛꯇꯤ ꯗꯨꯀꯥꯟꯗꯨꯗ ꯆꯪꯉꯨꯔ ꯆꯪꯉꯨꯔꯒ ꯍꯥꯟꯅ ꯈꯪꯅꯔꯛ ꯈꯪꯅꯔꯦꯗꯅ
ꯎꯝ
ꯑꯗꯨꯒ ꯑꯗꯨꯃꯥꯏꯟ ꯊꯥꯔꯛꯄ ꯑꯗꯨꯃꯥꯏꯟ ꯇꯧꯕꯅꯤ
ꯑꯗꯨꯅꯦ ꯑꯩꯈꯣꯏꯁꯨ ꯍꯥꯏꯗꯤ ꯑꯥ ꯂꯩ ꯌꯣꯟꯕꯝꯕꯨ ꯑꯣꯏꯔꯣ ꯑꯃꯕꯨ ꯑꯣꯏꯔꯣ ꯑꯗꯒꯤ ꯗ꯭ꯔꯦꯁꯀꯤꯕꯨ ꯑꯣꯏꯔꯣ ꯑꯗꯨꯃꯥꯏꯟ ꯇꯧꯅꯩ ꯉꯥꯛꯇ ꯑꯣꯏꯔꯝꯒꯅꯤ ꯍꯥꯏꯕ ꯍꯥꯏꯗꯤ ꯃꯤꯁꯨ ꯑ ꯑꯃ ꯄꯦꯖ ꯑꯃꯁꯨ ꯑꯗꯨꯝ ꯊꯥꯒꯠꯂꯛꯇ꯭ꯔ ꯑꯥ ꯆꯠꯄꯒꯤ
ꯑꯥꯎ ꯑꯥꯎ
ꯑꯗꯨ ꯃꯣꯏꯁꯨ ꯈꯪꯅꯕꯒꯤ ꯑꯣꯏꯔꯝꯒꯅꯤ ꯍꯥꯏꯕ
ꯃꯥ
ꯑꯗꯣ ꯑꯩꯅ ꯉꯔꯥꯡ ꯑꯥ ꯀꯩꯊꯦꯜꯗꯒꯤ ꯅꯦꯜ ꯄꯣꯂꯤꯁ ꯑꯃ ꯑꯔꯪꯕ ꯑꯃ ꯁꯪꯉꯛꯄ ꯄꯗꯣ ꯒꯣꯜꯗꯟ ꯅꯠꯇꯕ ꯑꯗꯨꯗꯤ ꯀꯣꯛ ꯑꯗꯨꯗꯤ ꯀꯣꯛꯊꯗꯤꯌꯦ
ꯑꯧ ꯑꯗꯨꯗꯣ
ꯑꯔꯪꯕ ꯌꯥꯎꯕꯩꯔꯥ ꯀꯩꯅꯣ ꯀꯣꯛꯇꯦ ꯑꯩꯅ ꯉꯁꯥꯏꯗꯤ ꯑꯩꯅꯕꯨ ꯑꯩꯅ ꯈꯣꯛꯇꯣꯛꯆꯕ ꯋꯥꯅꯦꯕ ꯀꯣꯛꯊꯔꯛꯇꯦꯕ ꯑꯗꯨꯗꯤ
ꯑꯔꯪꯕꯗꯥ
ꯑꯥ ꯑꯔꯪꯕ ꯑꯃ ꯄꯔꯄꯜ ꯑꯣꯏ ꯀꯩ ꯑꯣꯏ ꯇꯧꯕꯗꯣ ꯌꯥꯝ ꯀꯟꯅ ꯅꯞꯄꯦ ꯍꯥꯏꯕ
ꯑꯥ
ꯑꯗꯨ ꯀꯣꯛꯇ ꯒꯣꯜꯗꯟꯗꯨꯗꯤ ꯀꯣꯛꯏ ꯏꯕꯦꯝꯃ
ꯎꯝ ꯀꯣꯛꯑꯦ ꯇꯪꯈꯥꯏꯑꯃ ꯌꯥꯎꯗ꯭ꯔꯦ
ꯑꯗꯨ ꯑ ꯃꯣꯏ ꯑꯁ ꯃꯣꯏ ꯑꯗꯨꯝ ꯇꯥꯕꯗꯣ ꯌꯥꯏꯗꯣ ꯎꯗ꯭ꯔꯥ ꯑꯗꯨꯕꯨꯗꯤꯅꯦ ꯀꯩꯅꯣꯗꯣ ꯃꯥꯁꯀꯥꯔꯥꯗꯣ ꯑꯗꯨꯝ ꯁ꯭ꯋꯤꯁꯀꯤ ꯕꯦꯠ ꯑꯗꯨꯗꯣ ꯅꯍꯥꯟꯃꯨꯛ ꯁꯨꯇꯤ ꯑꯥ ꯑꯩꯈꯣꯏ ꯏꯅꯥꯎꯄꯥ ꯑꯩꯈꯣꯏ ꯏꯅꯥꯎꯄꯤꯒꯤ ꯆꯅꯤ ꯌꯥꯡꯈꯩꯔ ꯆꯥ ꯆꯍꯨꯝ ꯑꯣꯏꯔ ꯃꯥꯜꯂꯦ ꯆꯍꯨꯝ ꯌꯥꯡꯈꯩꯗ ꯆꯍꯨꯝꯅꯤ ꯍꯥꯏꯕ ꯑꯗꯨꯃꯥꯏꯅ ꯂꯩꯕꯅꯦꯕ ꯑꯗꯨꯗꯨꯅ ꯑꯗꯨꯝ ꯆꯅꯤꯌꯥꯡꯈꯩꯗ ꯅꯠꯇ꯭ꯔ ꯂꯧꯔꯛ ꯆꯅꯤꯗ ꯅꯠꯇ꯭ꯔ ꯂꯧꯔꯛꯏꯗꯣ
ꯌꯥꯝ ꯊꯤꯅ ꯌꯥꯏꯑꯦꯕ
ꯌꯥꯝ ꯊꯤꯅ ꯌꯥꯔꯦ ꯍꯥꯏꯕ ꯆꯍꯨꯝ ꯍꯥꯏꯕ ꯃꯥꯅ ꯍꯥꯏꯕꯗꯨꯕꯨ ꯆꯍꯨꯝ ꯍꯥꯏꯕ ꯃꯥ ꯌꯥꯝ ꯊꯤꯅ ꯌꯥꯏ ꯍꯥꯏꯕ
ꯎꯝ ꯃꯥꯗꯣ ꯆꯅꯤꯌꯥꯡꯈꯩꯕꯧꯇꯤ ꯌꯣꯟꯅꯤꯡꯕꯅꯦꯕ ꯑꯗꯣ ꯆꯅꯤꯌꯥꯡꯈꯩ ꯍꯥꯏꯁꯤꯕꯨꯛ ꯇꯥꯔꯕꯅꯦꯕ
ꯇꯥꯔꯤꯅꯦ ꯆꯅꯤ ꯌꯥꯡꯈꯩ ꯍꯥꯏꯗꯣ ꯑꯗꯨꯝ ꯑꯗꯨ ꯆꯅꯤꯗ ꯌꯥꯔꯛꯏꯗꯣ
ꯎꯝ
ꯑꯗꯨ ꯍꯧꯖꯤꯛꯀꯤ ꯑꯗꯨ ꯍꯧꯖꯤꯛꯀꯤꯗꯣ ꯈꯪꯕ꯭ꯔꯥ ꯇꯩꯕꯗꯁꯨ ꯁꯥꯡꯗꯣꯛ ꯄꯅꯦ ꯑꯗꯨꯗꯒꯤ ꯃꯥꯏꯗ ꯆꯨꯕ ꯈꯣꯠꯄ ꯋꯥꯇꯔ ꯄ꯭ꯔꯨꯐꯁꯨ ꯑꯣꯏꯕꯅꯦꯕ
ꯑꯗꯨꯒ ꯑꯥ ꯕ꯭ꯔꯦꯁꯂꯦꯠ ꯂꯩꯔꯛꯄꯗꯣ ꯆꯅꯤꯌꯥꯡꯈꯩꯔꯥ
ꯎꯝ
ꯎꯝ ꯑꯃ ꯑꯗꯨꯒꯤ ꯕ꯭ꯔꯦꯁꯂꯦꯠꯇꯨ ꯅꯠꯇꯕ ꯑꯃ ꯇꯨꯂꯤꯞꯀꯤꯗꯨꯗꯤ ꯑꯃꯨꯛ ꯈꯔ ꯇꯥꯡꯈꯠꯄ꯭ꯔꯥ
ꯇꯨꯂꯤꯞꯀꯤꯗꯤ ꯀꯔꯝꯕ
ꯕ꯭ꯔꯦꯁꯂꯦꯠꯇ ꯇꯨꯂꯤꯞꯀꯤ
ꯑꯩꯅ ꯑꯩꯅ ꯑꯩꯅ ꯈꯟꯕꯗꯣ
ꯅꯠꯇꯦ ꯇꯨꯂꯤꯞ ꯌꯥꯎꯕ꯭ꯔꯥ ꯅꯪ ꯉꯔꯥꯡ ꯈꯜꯂꯛꯄꯗꯨꯗ
ꯌꯥꯎꯗꯤꯌꯦ
ꯎꯝ ꯇꯨꯂꯤꯞꯀꯤꯗꯨꯅ ꯑꯃꯨꯛ ꯅꯪꯅ ꯑꯃꯨꯛ ꯍꯟꯅ ꯆꯪꯉꯣꯏ ꯍꯥꯏꯕ ꯃꯐꯝꯗꯨꯗ ꯇꯨ ꯁꯚꯦꯟꯇꯤꯗ ꯌꯣꯟꯕ
ꯎꯝ ꯑꯗꯨꯗꯣ ꯈꯪꯕ꯭ꯔꯥ ꯃꯣꯏꯗꯣ ꯈꯪꯕ꯭ꯔꯥ ꯑꯗꯨꯝ ꯇꯧꯁꯟꯅꯩ ꯍꯥꯏꯕ ꯑꯩꯅ ꯏ ꯀꯥꯈ꯭ꯔꯕꯅꯦ ꯑꯩꯒꯤ ꯑꯃ ꯂꯩꯔꯛꯄꯗꯣ ꯑꯩꯈꯣꯏ ꯃꯥꯗ ꯑꯣꯏꯍꯟꯒꯅꯤ
ꯐꯣꯇꯣꯒꯨꯝꯕ ꯃꯣꯏꯅ ꯊꯥꯒꯠꯄꯒꯤꯗꯣ ꯄꯨꯔ ꯆꯠꯂꯒꯗꯤ ꯐꯅꯤ
ꯎꯝ ꯑꯗꯨꯅ ꯐꯗꯧ ꯃꯥꯜꯂꯦ
ꯎꯝ
ꯊꯥꯏꯅꯗꯤꯅꯦ ꯈꯪꯕ꯭ꯔꯥ ꯑꯗꯨꯝ ꯀꯩꯅꯣ ꯇꯧꯕꯅꯦꯕ ꯑꯛ ꯑꯩꯈꯣꯏꯅ ꯑꯩꯅ ꯁꯣꯏꯕ ꯁꯣꯏꯕ ꯍꯥꯏꯕꯗꯤ ꯑꯗꯣ ꯃꯣꯏꯅ ꯍꯥꯏꯗꯤ ꯃꯤꯅꯅꯦ ꯃꯣꯏꯒꯤꯀꯣ ꯑꯩ ꯑꯗꯨꯝ ꯂꯧꯁꯜꯂꯒ ꯑꯗꯨꯝ ꯂꯥꯛꯑꯕꯅꯦꯕ ꯈꯪꯕ꯭ꯔꯥ ꯃꯣꯏꯅ ꯇꯧꯔꯤꯗꯨꯕꯨ ꯌꯦꯡꯉꯨꯀꯣ ꯑꯥ ꯇꯦꯁ ꯇꯔ ꯊꯝꯅꯕꯗꯣ ꯑꯗꯣ ꯑꯗꯨꯝ ꯊꯟꯕꯅꯦ ꯍꯥꯏꯔ ꯑꯗꯨ ꯑꯗꯨꯝ ꯄꯤꯁꯜꯂꯛꯏꯕ
ꯑꯦ ꯅꯪꯗꯤ ꯀꯩꯗꯧꯕꯩ ꯂꯧꯔꯛꯏꯕ ꯑꯗꯨꯗꯤ
ꯑꯗꯣ ꯑꯩ ꯀꯦꯝ ꯍꯥꯏꯗ꯭ꯔꯦ ꯑꯗꯨꯝ ꯂꯧꯁꯤꯜꯂ ꯂꯥꯛꯑꯦ
ꯑꯦ ꯀꯩ ꯆꯥꯟꯅꯔꯤꯒꯦ
ꯑꯗꯨ ꯍꯥꯏꯔꯕꯅꯦꯕ ꯑꯍꯟꯕꯖꯦ ꯑꯣꯏꯅ ꯂꯧꯔꯖꯤꯔ ꯑꯈꯨꯝ ꯑꯩꯈꯣꯏ ꯃꯥꯅꯁꯨ ꯍꯥꯏꯔꯕꯅꯦꯕ ꯑꯩꯈꯣꯏ ꯃꯥꯖꯤꯖꯨ ꯑꯁꯤꯖꯨꯅꯦ ꯑꯍꯟꯕ ꯑꯣꯏꯅ ꯄꯤꯕꯤꯔꯛꯑꯣ ꯑꯦ ꯍꯥꯏꯗꯤ ꯑꯩꯗꯤ ꯑꯉꯥꯡ
ꯑꯁ ꯁꯤ ꯅꯨꯡꯉꯥꯏꯇꯦꯍꯦ ꯑꯍꯟꯕ ꯑꯣꯏꯅ ꯄꯤꯌꯣ ꯂꯩꯇ꯭ꯔꯒꯅ ꯀꯣꯟꯅ ꯂꯩꯔꯒ ꯂꯥꯛꯑꯒꯦ
ꯍꯣꯏ ꯑꯗꯣ ꯑꯩꯈꯣꯏ ꯃꯥꯖꯨ ꯍꯥꯏꯒꯗꯝ ꯃꯥꯁꯨ ꯑꯗꯨꯝ ꯇꯨꯝ ꯂꯩꯕꯩ ꯑꯩꯅ ꯍꯥꯏꯕ ꯉꯥꯏ ꯂꯩꯕ ꯇꯥꯏꯞ ꯇꯧꯋꯦ ꯍꯥꯏꯕ ꯃꯥꯅ ꯑꯍꯟ ꯑꯣꯏ ꯑꯩꯗꯤ ꯑꯍꯟ ꯍꯥꯏꯗꯤ ꯐꯝꯃꯝꯃꯤꯗꯣ ꯑꯍꯜꯅꯤꯅ ꯑꯩꯗꯣꯃꯨ ꯇꯜꯂꯕ ꯉꯥꯡꯕ ꯑꯗꯨꯗꯒꯤ ꯑꯩꯅ ꯍꯥꯏꯗꯤ ꯑꯩꯈꯣꯏ ꯃꯥ ꯃꯥꯗꯣ ꯑꯍꯟꯅꯤ ꯑꯦ ꯏꯕꯦꯝꯃ ꯁꯤ ꯑꯍꯟ ꯑꯍꯟꯗꯣ ꯑꯣꯏ ꯄꯤꯕꯤꯔꯛꯑꯣ ꯍꯥꯏꯕꯗꯣ ꯍꯥꯏꯗ ꯋꯥꯟꯅꯤꯗ
ꯉꯥꯛꯇꯪꯗꯨꯗ ꯌꯦꯡꯉꯨꯅꯦ ꯕꯔꯝ ꯆꯠꯄ ꯑꯣꯏꯔꯝꯕꯁꯨ ꯌꯥꯏ ꯍꯥꯏꯗꯤ ꯅꯨꯃꯤꯠꯇꯨꯗ ꯃꯣꯏꯒꯤ ꯗꯨꯀꯥꯟꯗꯣ ꯁꯤꯠꯂꯣ ꯑꯗꯨꯗꯣꯅ ꯇꯝꯃꯝꯃꯅꯤ
ꯍꯣꯏ ꯑꯗꯨꯗꯒꯤꯅꯦ ꯃꯤꯅꯅꯦ ꯁꯅꯥꯗꯣ ꯐꯖꯩ ꯐꯖꯩ ꯐꯖꯩ ꯄꯨꯡꯍꯥꯏ ꯍꯥꯏꯖꯜꯂꯒꯅꯦ ꯐꯖꯩ ꯍꯥꯏꯔ ꯂꯩꯁꯜꯂꯥꯛꯄꯋꯥꯟꯅꯦ ꯏ ꯀꯥꯕꯁꯤꯗꯤ ꯉꯥꯛꯇꯪꯗꯨꯗ ꯑꯁꯤ ꯄꯩꯁꯥꯁꯦ ꯑꯩ ꯑꯩ ꯋꯥꯠꯂꯤ ꯑꯁꯤ ꯄꯩꯁꯥꯁꯦ ꯍꯟꯗꯣꯛ ꯍꯟꯗꯣꯏ ꯋꯥꯠꯂꯤ ꯀꯥꯎꯋꯦ
ꯁꯅꯥ ꯑꯥ ꯐꯖꯕꯁꯨ ꯑꯥ ꯀꯣꯂꯨꯒꯤ ꯐꯖꯕꯁꯨ ꯌꯥꯎꯍꯧꯋꯦ ꯅꯥꯍꯥꯟꯃꯨꯛ ꯑꯩꯟ ꯆꯠꯂꯨꯕꯗ
ꯀꯩꯅꯣ ꯁꯅꯥꯅꯤ ꯀꯥꯏꯅ ꯁꯤꯕꯗ ꯐꯖꯗꯕ ꯁꯅꯥꯗꯣ ꯈꯪꯕ꯭ꯔꯥ
ꯎꯝ
ꯌꯦꯡꯕꯗꯒ ꯍꯥꯏꯐꯦꯠ ꯐꯖꯔ ꯁꯤꯕꯗ ꯐꯖꯔꯝꯗꯕꯗꯣ ꯑꯗꯨꯒꯨꯝꯕ ꯁꯅꯥꯅꯦꯕ ꯑꯩ ꯁꯥꯎꯅ ꯑꯩꯗꯤ ꯄꯥꯝꯗꯦ ꯍꯥꯏꯕ ꯑꯁꯤꯒꯨꯝꯕ ꯁꯅꯥꯁꯦ ꯈꯪꯕ꯭ꯔꯥ ꯑꯥ ꯀꯩꯅꯣꯒꯤ ꯌꯥꯝ ꯎꯝ ꯍꯥꯏꯕꯣꯎꯅꯟꯇꯦ ꯍꯥꯏꯅꯤꯡꯉꯛꯇ꯭ꯔꯦ ꯐꯖꯗꯦ ꯍꯥꯏꯕ ꯌꯥꯝ ꯁꯅꯥꯅꯤ ꯀꯥꯏꯅ
ꯎꯝ
ꯂꯩꯔꯛꯏꯅꯦꯌꯦ ꯑꯗꯨꯁꯨ ꯂꯨꯄꯥ ꯆꯍꯨꯝ ꯌꯥꯡꯈꯩ ꯍꯨꯝ
ꯎꯝ
ꯄꯩꯁꯥꯅ ꯑꯩꯉꯣꯟꯗꯩ ꯂꯣꯏ ꯇꯤꯡꯉꯤꯕ ꯑꯗꯨꯒ ꯕꯥꯏ ꯂꯨꯄꯥ ꯂꯤꯁ ꯄꯨꯡ ꯑꯅꯤꯅꯤ ꯌꯦꯡꯎ ꯀꯩꯝ ꯄꯣꯠ ꯑꯝ ꯄꯣꯠ ꯑꯝꯇꯁꯨ ꯌꯥꯎꯗꯦ ꯄꯨꯔꯛꯏꯗꯣ ꯄꯣꯠ ꯑꯝ ꯌꯥꯎꯗꯦ ꯄꯨꯔꯛꯏꯗꯨ ꯂꯨꯄꯥ ꯂꯤꯁꯤꯡ ꯑꯅꯤ ꯇꯤꯡꯉ ꯂꯥꯛꯏꯕ ꯑꯅꯤ ꯍꯦꯜꯂꯤꯕ ꯑꯅꯤ ꯆꯅꯤ
ꯌꯥꯝꯃꯦ
ꯄꯣꯠ ꯂꯩꯔꯛꯄꯗꯅ ꯄꯣꯠꯇꯨ ꯑꯝꯇ ꯌꯥꯎꯗ꯭ꯔꯤꯕ
ꯑꯧ ꯁ꯭ꯀꯤꯟꯒꯤꯗꯤ ꯑꯗꯨꯝ ꯌꯥꯎꯍꯧꯗꯝꯅꯦ ꯍꯥꯏꯕ
ꯑꯩꯒꯤꯗꯣ ꯏꯁꯀꯤꯟꯒꯤ ꯅꯠꯇꯦ ꯀꯩꯝꯇ ꯑꯩꯕꯨ ꯏꯁꯀꯤꯟꯗꯣ ꯏꯁꯀꯤꯟꯒꯤ ꯅꯠꯇꯦ ꯑꯩ ꯐꯪ ꯍꯥ
ꯍꯣꯏ ꯍꯣꯏ ꯑꯥ
ꯐꯥꯎꯟꯗꯦꯁꯟ ꯑꯃꯒ
ꯍꯣ ꯍꯣꯏ
ꯑꯁ ꯃꯤ ꯀꯩꯝ ꯌꯥꯎꯍꯧꯗꯦ ꯃꯤ ꯂꯩꯔꯤꯗꯣ ꯑꯁ
ꯑꯥꯎ ꯎꯝ ꯀꯔꯤ ꯍꯥꯏꯅꯤ ꯁ꯭ꯀꯤꯟ ꯀꯤꯌꯔꯗꯗꯤ ꯄꯣꯠ ꯀꯩꯝ ꯌꯥꯎꯗꯕꯤꯗ ꯄꯩꯁꯥꯗꯪ ꯆꯠꯈꯤꯕꯩ ꯇꯥꯏꯞ ꯇꯧꯗ꯭ꯔꯣ
ꯑꯩꯒꯤꯗꯨ ꯁ꯭ꯀꯤꯟ ꯀꯤꯌꯔ ꯅꯠꯇꯦ ꯍꯥꯢꯕ
ꯍꯣꯏ ꯑꯗꯣꯏꯁꯨ ꯁꯨꯝ ꯈꯪꯗꯦ ꯀꯦꯅꯕꯒꯤ ꯂꯩꯕꯖꯦ ꯄꯣꯠꯇꯨꯝꯖꯦ ꯌꯥꯎꯍꯧꯗꯕꯩ ꯇꯥꯏꯞ ꯇꯧꯕꯅꯦꯕ
ꯑꯗꯒꯤ ꯕ꯭ꯔꯦꯁꯂꯦꯠꯇꯣ ꯌꯦꯡꯉꯨꯅꯦ ꯂꯨꯄꯥ ꯆꯅꯤ ꯆꯅꯤꯌꯥꯡꯈꯩ ꯄꯤꯕꯗꫭ ꯂꯨꯄꯥ ꯆꯍꯨꯝ ꯌꯥꯡꯈꯩꯅꯤ ꯂꯧꯍꯧꯔꯤꯕ ꯑꯗꯨꯁꯨ
ꯎꯝ ꯇꯥꯡꯉꯦꯍꯦ ꯑꯗꯨꯗꯤ
ꯀꯔꯤꯅꯣ ꯈꯪꯗꯦ ꯍꯥꯏꯕ ꯑꯩ ꯃꯇꯨꯡ ꯃꯅꯥꯎ ꯆꯪꯉꯣꯏꯕ ꯑꯩꯅ ꯁꯥꯎꯅꯤꯡꯉꯛꯑꯦꯕ ꯌꯥꯝ
ꯅꯣꯏ ꯇꯨꯃꯤꯟ ꯂꯩꯔ ꯂꯥꯛꯏꯗꯨꯅ ꯍꯦꯟ ꯇꯟꯗꯦ
ꯃꯣꯏꯒꯤ ꯆꯦꯗꯣ ꯍꯥꯏꯗꯤ ꯄꯔꯦꯡꯗꯨꯗꯩ ꯂꯧꯊꯣꯛꯂꯒ ꯆꯍꯨꯝ ꯌꯥꯡꯈꯩ ꯄꯔꯦꯡ ꯄꯣꯠꯇꫭ ꯃꯥꯟꯅꯔꯒ ꯈꯪꯗꯦ ꯑꯩꯖꯨ ꯑꯗꯨ ꯅꯨꯃꯤꯠꯇꯣ ꯑꯩꯖꯨ ꯑꯗꯨꯁꯨꯅꯦ ꯄꯣꯠꯇꯣ ꯑꯈꯣꯏꯗꯥꯒꯤꯅꯦ ꯒꯥꯔꯤꯗꯣ ꯊꯨꯔꯦ ꯊꯨꯔꯦ ꯑꯈꯣꯏ ꯃꯥꯁꯤꯅ ꯊꯨꯔꯦ ꯊꯨꯔꯦ ꯊꯨꯅ ꯂꯩꯔꯑꯣ ꯂꯩꯔꯛꯑꯣꯅꯅꯦ ꯈꯪꯕ꯭ꯔ
ꯀꯩ ꯀꯩꯅꯣ ꯑꯥ
ꯄꯣꯠ ꯂꯩꯕꯝ ꯈꯪꯗꯕꯗꯣ
ꯑ ꯑꯥꯁ ꯅꯪ ꯆꯥꯛ ꯆꯥꯔꯕꯣ
ꯑꯩꯔꯣ ꯆꯥꯛ ꯆꯥꯗ꯭ꯔꯤꯌꯦ
ꯀꯩꯅꯣ ꯅꯪ ꯂꯩꯕꯣ ꯄꯗꯥ ꯀꯩꯀꯥ ꯑꯩꯒꯤ ꯁꯥꯔꯇꯤꯐꯤꯀꯦꯠ ꯃꯌꯥꯝꯗꯣ ꯁ꯭ꯇꯦꯇꯁ ꯑꯣꯏꯅ ꯂꯣꯏ ꯊꯝꯃꯤꯗꯨ ꯀꯩꯒꯤꯅꯣ ꯂꯧꯊꯣꯛꯑꯣ ꯁ꯭ꯇꯦꯇꯁꯇꯩꯗꯣ ꯑꯝꯇ ꯂꯣꯏ ꯌꯥꯎꯔꯦ
ꯊꯨꯅ ꯀꯛꯊꯠꯂꯧ ꯃꯤ ꯌꯦꯡꯗ꯭ꯔꯤꯉꯩꯗꯨꯗ
ꯀꯩꯅꯣ ꯃꯥ ꯇꯩꯖꯤꯕꯣ ꯑꯩ ꯁꯥꯔꯇꯤꯐꯤꯀꯦꯠ ꯂꯧꯊꯣꯛꯄꯒꯤ ꯍꯤꯡꯒꯣꯟ ꯄꯇꯥꯗꯩ ꯀꯩꯗꯩ ꯃꯥ ꯂꯣꯏ ꯏꯁꯀ꯭ꯔꯤꯟ ꯁꯣꯠ ꯐꯣꯇꯣ ꯅꯝ ꯅꯝꯃ ꯂꯣꯏ ꯃꯥꯗꯤ ꯑꯩꯉꯣꯟꯗ ꯊꯥꯏꯔ ꯀꯅꯥꯗ ꯊꯥꯏꯅꯣ ꯈꯪꯗꯦ ꯏꯁꯇꯦꯇꯁ ꯂꯣꯏ ꯊꯝ ꯂꯩꯔꯝꯃꯦ ꯃꯥ ꯑꯩ ꯀꯋꯥ ꯊꯣꯛꯈꯤ ꯀꯛꯊꯠ ꯄꯁꯨ ꯍꯩꯔꯝꯃꯣꯏ ꯑꯁꯦ
ꯅꯣꯏ ꯕꯥꯔꯣ ꯍꯥꯏꯌꯨꯗꯅ ꯑꯗꯨꯗꯤ
ꯍꯥꯏꯔꯤꯅꯦ ꯑꯗꯨ ꯑꯁ ꯈꯪꯗꯦ ꯁꯣꯝ ꯅꯥꯀꯟꯗ ꯍꯥꯡ ꯌꯥꯗ ꯇꯧꯔꯤꯅꯤ ꯑꯩ ꯀꯃꯥꯏꯅ ꯉꯥꯡꯅꯗꯣꯏꯅꯣ ꯑꯁꯤꯕꯣ ꯐꯅꯖꯨ ꯐꯣꯟ ꯄꯥꯏꯔꯤꯅꯤ ꯍꯥꯏꯕꯅꯤꯗ
ꯑꯗꯣ ꯃꯨꯠꯊꯠꯄ ꯍꯩꯇꯕꯗꯣ ꯑꯃ ꯏꯁꯇꯦꯇꯁꯀꯤ ꯗꯣꯠ ꯑꯍꯨꯝꯗꯨꯗ ꯅꯝꯃꯒ ꯗꯤꯂꯤꯠ ꯊꯥꯕ ꯌꯥꯎꯕꯅꯦ ꯍꯥꯏꯌꯨ ꯌꯥꯗ꯭ꯔꯣ
ꯎꯝ ꯍꯥꯏꯈꯤꯒꯦ ꯑꯝꯇ ꯉꯥꯏꯍꯛ ꯂꯩꯔꯒ
ꯑꯦ ꯀꯩꯅꯣ ꯍꯥꯏꯖꯦ ꯉꯥꯍꯛ ꯂꯩꯔꯒ ꯍꯥꯏꯒꯤꯒꯦꯌꯦ ꯀꯩ ꯆꯥꯟꯅꯔꯤꯒꯦ
ꯃꯥ ꯊꯕꯛ ꯇꯧꯔꯤꯕ ꯃꯥꯜꯂꯦ ꯐꯣꯟꯗꯣ ꯄꯠ ꯂꯥꯎ ꯀꯛꯊꯠꯈ꯭ꯔꯦ ꯍꯥꯏꯕ ꯃꯤ ꯀꯩꯅꯣ ꯃꯐꯝꯗ ꯂꯩꯕ ꯃꯥꯜꯂꯦ
ꯅꯉꯣꯟꯗ ꯇꯧꯋꯦ ꯍꯥꯏꯕ ꯑꯗꯨꯗꯣ ꯊꯥꯏꯅ ꯑꯩꯖꯨ ꯇꯧꯕ ꯌꯥꯎꯒ꯭ꯔꯦ ꯍꯥꯏꯕ
ꯇꯜꯂꯦ ꯌꯥꯝꯅ ꯑꯩꯗꯤ ꯀꯃꯥꯏꯟ ꯉꯥꯡꯅꯅꯤ ꯑꯍꯟꯁꯤꯡꯁꯦ ꯑꯗꯣ ꯃꯣꯏꯖꯦ ꯐꯣꯟꯖꯦ ꯌꯥꯝ ꯄꯥꯏ ꯅꯠꯇ꯭ꯔ ꯍꯩꯕ ꯌꯥꯔꯕꯅꯦ ꯍꯥꯏꯕꯅꯤꯗ
ꯍꯣꯏ ꯄꯥꯏꯕꯕꯨꯗꯤ ꯌꯥꯝ ꯄꯥꯏ ꯑꯗꯨꯕꯨꯗꯤ ꯍꯥꯏꯗꯤ ꯏꯃꯥꯟ ꯁꯨꯝ ꯊꯋꫭꯏꯅꯒ ꯊꯥꯒꯠ ꯈꯣꯠꯀꯠ ꯇꯧꯔ ꯑꯗꯨꯃꯥꯏꯅ ꯇꯧꯕ ꯄꯥꯛ ꯄꯥꯛ ꯇꯧꯗꯕꯩꯅꯦ ꯑꯗꯨꯒꯨꯝꯕꯗ
ꯎꯝ ꯑꯗꯨꯒꯨꯝꯕ ꯇꯧꯕ ꯃꯤ ꯅꯠꯇꯝꯅꯤꯅ ꯍꯩꯇꯕꯗꯣ
ꯃꯥꯅꯦ ꯑꯈꯣꯏ ꯕꯥꯖꯨꯅꯦ ꯏꯕꯦꯝꯃ ꯀꯩꯝ ꯍꯩꯕ ꯅꯠꯇꯦ ꯏꯕꯦꯝꯃ
ꯎꯝ ꯑꯗꯨ ꯐꯣꯟꯅꯅꯦ ꯑꯁ ꯄꯥꯏꯖꯅꯤꯡꯉꯤꯗꯤ
ꯀꯦꯃꯦꯔꯥ ꯀꯦꯃꯦꯔꯥ ꯀꯗꯥꯏ ꯅꯝꯒꯦ ꯍꯪꯉꯤꯅꯤꯉꯣ ꯊꯥꯏꯅ ꯀꯃꯥꯏꯅ ꯃꯨꯊꯠꯇꯣꯏꯅꯣ ꯑꯗꯨ ꯇꯧꯗꯣꯏꯅꯣꯅ ꯑꯍꯥꯟꯕ ꯄꯥꯥꯏ ꯍꯧꯔꯛꯄꯩ
ꯑ
ꯅꯣꯛꯅꯤꯡꯕꯅ
ꯑ ꯑꯃ ꯑꯩꯅ ꯉꯔꯥꯡ ꯅꯉꯣꯟꯗ ꯊꯥꯔꯛꯄ ꯐꯣꯇꯣꯗꯣ
ꯎꯝ
ꯑꯗꯨ ꯌꯥꯝ ꯐꯨꯅꯤꯡꯉꯦ ꯃꯥꯅ ꯍꯤꯡꯉꯤꯗꯣ ꯀꯩꯅꯣ ꯍꯥꯏꯕ
ꯀꯩꯅꯣꯗꯨꯕꯣ ꯍꯧꯖꯤꯛ ꯑꯃꯒꯤ ꯂꯣꯏꯗ ꯉꯥꯏꯔꯤ ꯑꯃꯃꯨꯛ ꯊꯣꯛꯆꯠꯂꯛꯑꯦ ꯍꯥꯏꯕ
ꯑꯧ ꯑꯗꯣ ꯑꯃꯒꯤꯗꯨꯅ ꯈꯔ ꯐꯔꯦꯕ ꯍꯥꯏꯗꯤ ꯁꯤꯒ ꯑꯃꯨꯛ ꯌꯦꯡꯅꯔꯨꯔꯗꯤ ꯃꯥꯒꯤꯁꯤꯗꯤ ꯁꯥꯊꯤꯗ꯭ꯔꯣ
ꯑꯗꯨꯅꯦ ꯍꯥꯏꯗꯤ ꯃꯥꯗꯣ ꯑꯗꯨ ꯌꯥꯎꯔꯝꯗ꯭ꯔꯗꯤ ꯃꯥꯗꯣ ꯍꯥꯏꯗꯤ ꯀꯩꯅꯣ ꯇꯧꯗꯣꯏꯅꯦ ꯍꯥꯏꯕ ꯂꯩꯔꯣꯏꯗꯣꯏꯅꯦ ꯍꯥꯏꯕ ꯃꯥꯖꯦ ꯃꯁꯥꯖꯦ ꯀꯩꯅꯣ ꯑꯗꯨꯕꯣ
ꯈꯪꯗꯦ ꯍꯥꯏꯕ
ꯅꯣꯛꯅꯤꯡꯅꯦ ꯑꯗꯣ ꯐꯔꯦ ꯀꯩꯅꯣ ꯇꯧꯔꯣ ꯅꯣꯏ ꯕꯕꯥꯒꯤꯗꯣ ꯍꯥꯏꯐꯦꯠ ꯍꯥꯏꯕꯤꯔꯣ ꯀꯩꯅꯣ ꯇꯧꯔꯒ ꯍꯣꯏ ꯍꯣꯏ ꯍꯣꯏ ꯑꯗꯣ ꯇꯧꯔ ꯍꯣꯔꯦꯟ ꯑꯃꯨꯛ ꯀꯩꯅꯣ ꯇꯧꯔꯁꯤ
ꯑꯧ ꯑꯧ ꯄꯣꯊꯥꯔꯣ ꯄꯣꯊꯥꯔ
ꯍꯣ ꯍꯣꯏ ꯊꯝꯃꯦꯗ ꯀꯣ ꯕꯥꯏꯌꯤꯡꯉꯦ